ꯑꯩꯉꯣꯟꯗꯅꯦ ꯅꯤꯅꯦ
ꯎꯝ ꯍꯥꯏꯌꯣ
ꯀꯩꯅꯣ ꯇꯧꯕ ꯑꯁ ꯑꯩ ꯏꯟꯊꯣꯛꯄꯥ ꯍꯥꯏꯗꯨꯅꯤꯅꯦ ꯑ ꯍꯌꯦꯡꯁꯦ ꯑꯈꯣꯏ ꯏꯃꯥ ꯏꯃꯥꯟꯅꯕꯤ ꯑꯝꯒꯤ ꯕꯥꯔꯗꯦ ꯇꯥꯔꯦꯕ
ꯎꯝ
ꯑꯗꯨꯗ ꯑꯩꯁꯦ ꯁꯨꯃꯥꯏꯟ ꯇꯧꯕ ꯍꯥꯏꯇꯥꯔꯦ ꯑꯩꯅ ꯀꯦꯛꯇꯣ ꯉꯝꯃꯒꯦꯅ ꯍꯥꯏꯗꯣꯛꯎꯔꯦꯕ ꯑꯗꯨꯗꯨꯒ ꯑꯩꯅ ꯀꯦꯛꯁꯦ ꯑꯩꯅ ꯁꯥꯕꯁꯨ ꯍꯩꯇꯕꯤꯗꯅꯤ ꯀꯣ ꯑꯩꯅ ꯉꯝꯃꯒꯦ ꯀꯥꯏꯅ ꯍꯥꯏꯗꯣꯛꯎꯔꯤꯁꯦ ꯑꯗꯣ ꯑꯩꯅ ꯑꯃꯨꯛ ꯍꯥꯏꯗꯣꯏꯁꯤꯅ ꯑꯃꯨꯛ ꯑꯈꯣꯏ ꯅꯣꯡꯃ ꯁꯥꯔꯒ ꯅꯪꯅ ꯇꯧꯔꯒ ꯁꯥꯔꯒ ꯅꯣꯡꯃ ꯆꯥꯒꯤꯗ꯭ꯔꯥ
ꯎꯝ
ꯑꯗꯨꯒꯤꯗꯨ ꯌꯥꯝ ꯍꯥꯎꯒꯤꯗ꯭ꯔꯥ ꯑꯗꯨ ꯑꯗꯨ ꯑꯩꯅ ꯈꯜꯂꯤꯁꯦ ꯅꯪꯒ ꯇꯥꯟꯅꯔꯒ ꯀꯦꯛꯇꯣ ꯁꯥꯔꯒ ꯄꯤꯔꯁꯤꯔꯅ ꯈꯜꯂꯤ ꯑꯗꯣ ꯄꯪꯅꯣꯞ ꯅꯣꯞꯄꯗ꯭ꯔꯥ ꯈꯪꯗꯦꯅꯦ ꯑꯗꯨꯕꯣ
ꯌꯥꯅꯤꯗ ꯁꯥꯔ ꯂꯣꯏꯔꯦ ꯀꯩꯅꯣꯅꯦ
ꯑꯗꯣ ꯑꯩ ꯃꯄꯣꯠ ꯃꯆꯩ ꯑꯝꯇ ꯂꯧꯗ꯭ꯔꯤꯕꯀꯣ ꯑꯩ ꯅꯉꯣꯟꯗ ꯍꯪꯉꯒ ꯑꯩ ꯅꯣꯏꯗ ꯄꯨꯔꯒ ꯑꯣꯏꯅ ꯂꯥꯛꯑꯒꯦ ꯇꯧꯕ ꯅꯣꯏꯗ ꯁꯦꯝꯁꯦ ꯇꯧꯕꯅꯦ ꯌꯥꯒꯗ꯭ꯔꯣ ꯁꯪꯒꯗ꯭ꯔꯣ ꯊꯕꯛ ꯅꯪꯕꯣ
ꯌꯥꯅꯤꯌꯦ ꯅꯪꯅ ꯀꯔꯤ ꯐ꯭ꯂꯦꯕꯔ ꯁꯦꯝꯅꯤꯡꯉꯤꯅꯣ
ꯀꯔꯝꯕꯅꯤ ꯏꯍꯥꯎ ꯍꯥꯎꯅꯤ ꯍꯥꯏꯔꯣ ꯅꯪꯒꯤ ꯋꯥꯈꯜꯗ
ꯑꯩꯒꯤ ꯋꯥꯈꯟꯗ ꯍꯥꯏꯔꯗꯤ ꯑꯩꯕꯨ ꯑꯩꯅ ꯄꯥꯝꯖꯕꯗꯤ ꯕꯇꯔ ꯏꯁꯀꯣꯔꯁꯁꯨ ꯄꯥꯝꯃꯦ ꯑꯗꯨꯒ
ꯑꯥ
ꯀꯦꯋꯤꯒꯤꯁꯨ ꯍꯥꯎꯋꯦ ꯑꯗꯨꯒ ꯎꯝ ꯏꯁꯇ꯭ꯔꯣꯕꯦꯔꯤꯁꯨ ꯍꯥꯎꯋꯦ ꯑꯗꯨꯒ ꯚꯦꯅꯤꯂꯥ
ꯑꯗꯨꯗꯤ ꯀꯩꯅꯣ ꯇꯧꯔꯁꯦ ꯀꯤ ꯀꯤꯋꯤꯒꯤꯗꯣ ꯀꯤꯋꯤꯒꯤꯗꯣ ꯑꯗꯨ ꯑꯣꯏꯅ ꯇꯧꯁꯜꯂꯁꯤꯔ ꯃꯁꯛꯁꯨ ꯌꯦꯡꯕꯗ ꯐꯖꯒꯗꯧ ꯃꯥꯜꯂꯦ ꯑꯗꯨꯅ
ꯍꯣꯏ ꯍꯣꯏ ꯑꯗꯨ ꯃꯥꯜꯂꯦ ꯑꯗꯨ ꯑꯣꯏꯇꯥꯔꯗꯤ ꯅꯪ ꯀꯦꯋꯤꯗꯣ ꯎꯝ ꯑꯩꯈꯣꯏꯒꯤ ꯀꯦꯋꯤ ꯐ꯭ꯂꯦꯚꯔꯗꯣ
ꯀꯔꯤ ꯀꯔꯤ ꯂꯧꯕ ꯌꯥꯕ
ꯃꯥꯒꯤ ꯀꯦꯋꯤ ꯐ꯭ꯂꯦꯚꯔ ꯃꯥꯒꯤ ꯀ꯭ꯔꯤꯝꯗꯣ ꯀꯦꯋꯤ ꯐ꯭ꯂꯦꯚꯔꯗꯣ ꯄꯦꯀꯦꯠ ꯍꯥꯞꯀꯤ ꯂꯩꯕꯅꯦꯕꯀꯣ ꯋꯥꯟ ꯀꯦꯖꯤꯒꯤ ꯍꯥꯞꯀꯤ ꯄꯥꯋꯥꯒꯤ ꯁꯨꯃꯥꯏꯟ ꯂꯩꯕꯅꯦꯕ ꯑꯗꯣ ꯅꯪ ꯀꯦꯛ ꯇꯨ ꯀꯤꯖꯤ ꯀꯌꯥꯅꯣ ꯅꯪꯅ ꯁꯦꯝꯅꯤꯡꯉꯤꯕꯣ
ꯎꯝ ꯑꯅꯤ ꯁꯦꯝꯃꯖꯦꯅꯥ ꯇꯧꯕꯅꯦ ꯃꯌꯥꯝꯒ ꯁꯦꯝꯃꯔꯣꯏꯗ ꯑꯅꯤ ꯈꯛꯇꯪ
ꯀꯤꯖꯤ ꯑꯅꯤ
ꯑꯥ
ꯑꯣ ꯑꯗꯨ ꯑꯣꯏꯇꯥꯔꯗꯤ ꯑꯥ ꯀ꯭ꯔꯤꯝꯗꯣ ꯀꯤꯖꯤ ꯃꯈꯥꯏ ꯑꯃ ꯂꯧꯔꯛꯑꯣ ꯑꯗꯨꯅ ꯀꯣꯟꯅꯔꯅꯤ
ꯑꯣ ꯑꯗꯨꯒ ꯑꯇꯩ ꯑꯇꯩ ꯃꯆꯜꯟꯖꯤꯡꯗꯣ ꯍꯥꯏꯔꯛꯑꯣꯅꯦ ꯅꯪ ꯑꯝꯇ ꯃꯊꯪ ꯃꯊꯪ ꯈꯤꯇꯪ ꯇꯞꯅ ꯍꯥꯏꯔꯛꯎꯀꯣ ꯅꯪ ꯊꯨꯅ ꯍꯥꯏꯕꯗꯣ ꯑꯩ ꯍꯥꯏꯗꯤ ꯍꯣꯔꯦꯟ ꯑꯃꯨꯛ ꯗꯨꯀꯥꯟꯗ ꯁꯣꯏꯅꯅꯦꯕ ꯑꯩ ꯏꯁꯤꯟꯗꯣꯏꯅꯦ ꯁꯣꯝ ꯅꯥꯀꯟꯗ
ꯑꯣ ꯁꯦ ꯍꯥꯏꯔꯛꯑꯒꯦꯁꯦ ꯑꯥ ꯀꯦꯋꯤꯒꯤ ꯀ꯭ꯔꯤꯝꯒꯤ ꯃꯥꯒꯤ ꯐ꯭ꯂꯦꯕꯔꯗꯨ ꯀꯦꯋꯤ ꯐ꯭ꯂꯦꯕꯔ ꯑꯃ
ꯑꯥ ꯀꯤꯖꯤ ꯃꯈꯥꯢ ꯑꯃ
ꯎꯝ ꯀꯦꯖꯤ ꯃꯈꯥꯢ ꯑꯃ ꯑꯗꯨꯒ ꯑꯩꯈꯣꯢꯒꯤ ꯎꯝ ꯑꯥ ꯀꯦꯋꯤ ꯐ꯭ꯔꯦꯁ ꯀꯦꯋꯤꯗꯣ ꯑꯥ ꯁꯦꯔꯦꯜ ꯑꯁꯦꯡꯕ ꯀꯦꯋꯤꯗꯣ ꯑꯗꯨꯗꯣ ꯑꯥ ꯀꯦꯖꯤ ꯃꯈꯥꯢ ꯑꯃ ꯂꯧꯔꯣ ꯑꯗꯨꯁꯨ ꯑꯗꯨꯝ ꯑꯗꯨꯗꯨꯅꯅꯦ ꯁꯨꯃꯥꯢꯅ ꯍꯣꯢ ꯁꯨꯃꯥꯢꯅ ꯇꯧꯁꯤꯔꯥ ꯅ ꯇꯧꯕ ꯃꯥꯒꯤ ꯐ꯭ꯂꯦꯕꯔꯗꯨꯕꯨꯗꯤ ꯀ꯭ꯔꯤꯝꯗꯨꯕꯨꯗꯤ ꯀ꯭ꯔꯤꯝ ꯑꯗꯨꯝ ꯇꯩꯒ꯭ꯔꯅꯤ ꯑꯗꯨꯒ ꯑꯩꯅ ꯃꯊꯛꯇ ꯇꯣꯡꯍꯟꯁꯤꯔꯅ ꯅꯠ ꯃꯊꯛꯇꯖꯨ ꯇꯣꯡꯍꯜꯂꯅꯤ ꯑꯗꯨꯒ ꯁꯥꯢꯗꯠ ꯁꯥꯢꯗꯠꯇꯖꯨ ꯇꯣꯡꯍꯟ ꯅꯞꯁꯟꯒꯦ ꯇꯧꯕ ꯄꯥꯅ ꯄꯥꯅ ꯁꯣꯢꯔꯒ
ꯑꯗꯨ ꯇꯛꯈꯥꯢꯖꯨ ꯇꯛꯈꯥꯢꯒꯗ꯭ꯔꯣ ꯀꯃꯥꯢ ꯇꯧꯕꯅꯣ
ꯎꯝ ꯑꯥ ꯑꯥ ꯀꯩꯅꯣꯗꯨꯗꯤ ꯇꯛꯈꯥꯢꯔꯔꯣꯢ
ꯑꯣ
ꯐ꯭ꯔꯦꯁ ꯐ꯭ꯔꯨꯠꯇꯨꯗꯤ ꯇꯛꯈꯥꯢꯔꯔꯣꯢ ꯑꯥ ꯀꯩꯅꯣꯗꯣ ꯀ꯭ꯔꯤꯝꯗꯨꯕꯨꯗꯤ ꯇꯛꯈꯥꯢꯅꯤ ꯒ꯭ꯔꯥꯢꯟꯗꯔꯗ ꯃꯥꯒꯤ ꯀ꯭ꯔꯤꯝ ꯀ꯭ꯔꯤꯝ ꯁꯦꯝꯅꯕꯗꯨꯗ
ꯑꯥ
ꯎꯝ ꯑꯗꯨꯒ
ꯑꯥ
ꯑꯗꯨꯗꯣ ꯑꯗꯨꯖꯨ ꯀꯦꯖꯤ ꯃꯈꯥꯢ ꯍꯥꯢ ꯑꯥ ꯀꯦꯖꯤ ꯑꯃ ꯂꯧꯔꯣ ꯀꯦꯖꯤ ꯃꯈꯥꯢ ꯀꯣꯟꯅꯔꯣꯢ ꯀꯦꯖꯤ ꯑꯅꯤꯅꯤꯅ ꯆꯤꯅꯤꯗꯣ ꯈꯔ ꯊꯨꯝꯕꯅ ꯍꯥꯎꯋꯦꯕ ꯀꯦꯛꯁꯦ ꯑꯩꯗꯤ ꯑꯗꯨꯒ ꯎꯝ ꯃꯥꯒꯤ ꯀꯩꯅꯣꯗꯣ ꯑꯩꯉꯣꯟꯗ ꯃꯥꯒꯤ ꯀꯦꯛ ꯁꯥꯅꯤꯡꯉꯥꯢ ꯃꯄꯣꯠ ꯃꯆꯩꯗꯨꯕꯨꯗꯤ ꯂꯣꯢ ꯂꯩꯔꯦ ꯃꯥꯒꯤ ꯃꯈꯥꯗ ꯊꯥꯅꯕ ꯄ꯭ꯂꯦꯠ ꯇꯣ ꯑꯗꯨꯗꯤ ꯂꯣꯢꯊꯣꯛꯈ꯭ꯔꯦꯕ
ꯑꯥ
ꯑꯗꯨ ꯃꯈꯥꯗ ꯊꯥꯅꯕꯗꯣ ꯄ꯭ꯂꯦꯠꯇꯣ ꯑꯝꯒ ꯂꯧꯔꯛꯑꯣ
ꯑꯗꯣ ꯀꯩꯅꯣꯗꯨꯗꯤ ꯑꯩꯈꯣꯢ ꯃꯥ ꯃꯅꯨꯡꯗ ꯌꯥꯎꯕ ꯀꯦꯛꯇꯣ ꯍꯥꯢꯗꯤ ꯀ꯭ꯔꯤꯝ ꯇꯩꯗꯕ ꯀꯦꯛ ꯑꯃ ꯍꯥꯞꯄꯤꯗꯅ ꯃꯅꯨꯡꯗ ꯌꯥꯎꯕꯗꯣ
ꯎꯝ ꯑꯗꯨ ꯍꯥꯢꯔꯛꯈꯤꯒꯦ ꯃꯊꯪ ꯃꯊꯪ ꯅꯪ ꯄꯣꯔꯛ ꯂꯧ ꯂꯧꯔꯛꯇꯧꯕ ꯄꯣꯠꯆꯩꯖꯤꯡ ꯍꯥꯢꯔꯛꯑꯣ ꯍꯥꯢ ꯅꯠꯇ꯭ꯔꯣ
ꯎꯝ
ꯑꯗꯨꯅꯦ ꯍꯑꯩꯅ ꯍꯥꯢꯔꯛꯏꯁꯦ ꯑꯗꯨꯒ ꯑꯥ ꯍꯧꯖꯤꯛꯀꯤ ꯎꯝ ꯀꯩꯅꯣꯗꯣ ꯌꯦꯔꯨꯝꯗꯣ
ꯎꯝ
ꯌꯦꯔꯨꯝꯗꯣ ꯄ꯭ꯂꯦꯠ ꯇꯪꯈꯥꯢ ꯑꯃꯥ ꯂꯧꯔꯛꯑꯣ
ꯑꯥ ꯑꯥ ꯌꯦꯎꯝ ꯄ꯭ꯂꯦꯠ ꯇꯪꯈꯥꯢ ꯑꯃꯥ
ꯑꯗꯨ ꯌꯦꯔꯨꯝꯗꯣ ꯀꯩꯅꯣꯒꯤ ꯑꯣꯢꯅ ꯂꯧꯔꯛꯑꯣ ꯑꯩꯈꯣꯢꯒꯤ ꯂꯣꯀꯦꯜ ꯍꯥꯢꯒꯗ꯭ꯔꯥ ꯀꯣꯢꯂꯔꯒꯤ ꯃꯔꯨꯝꯗꯣ ꯎꯝ ꯀꯣꯕꯔ ꯕ꯭ꯔꯥꯎꯟ ꯑꯣꯢꯕꯗꯨ ꯑꯗꯨꯗꯣ ꯑꯣꯢꯅ ꯂꯧꯔꯛꯑꯣ ꯑꯗꯨꯒ ꯈꯣꯢꯒꯤ ꯑꯥ ꯃꯣꯢꯗꯥꯗꯣ
ꯑꯥ
ꯃꯣꯢꯗꯥꯗꯨ ꯑꯥ ꯃꯣꯏꯗꯥꯗꯨ ꯀꯦꯖꯤ ꯑꯃꯥ ꯃꯈꯥꯏꯃꯨꯛ ꯂꯧꯔꯛꯑꯣ
ꯎꯝ
ꯑꯗꯨꯒ ꯃꯣꯏꯗꯥꯗꯨ ꯀꯦꯖꯤ ꯑꯃꯥ ꯃꯈꯥꯏ ꯑꯃ ꯂꯧꯔꯕ ꯆꯤꯅꯤ ꯀꯦꯖꯤ ꯑꯃ ꯂꯧꯔꯕ ꯑꯗꯨꯒ ꯌꯦꯔꯨꯝ ꯄ꯭ꯂꯦꯠ ꯇꯪꯈꯥꯏ ꯑꯝ ꯂꯧꯔꯕ ꯑꯗꯨꯒ ꯃꯥꯒꯤ ꯀ꯭ꯔꯤꯝꯗꯣ ꯂꯧꯔꯕ ꯑꯗꯨꯒ ꯑꯈꯣꯏꯒꯤ ꯑꯥ ꯑꯥ ꯀ꯭ꯔꯤꯝ ꯑꯃ ꯃꯥꯒꯤ ꯃꯨ ꯃꯥꯒꯤ ꯃꯥꯒꯤ ꯐ꯭ꯂꯦꯚꯔ ꯑꯃ ꯀꯔꯤꯅꯣ ꯃꯥꯏ ꯃꯃꯤꯡꯗꯣ ꯑꯩ ꯀꯥꯎꯊꯣꯛꯈ꯭ꯔꯦ ꯍꯥꯏꯕ ꯊꯣꯛꯇ꯭ꯔꯦꯅꯦ ꯀ꯭ꯔꯤꯝ ꯑꯃ ꯑꯉꯧꯕꯗꯣ ꯃꯥꯏ ꯃꯃꯤꯡꯗꯣ ꯀꯔꯤ ꯍꯥꯏꯕ ꯅꯣꯅꯦꯍꯦ ꯑꯝꯇ ꯊꯣꯛꯂꯧꯁꯦ ꯋꯥꯈꯟꯖꯤꯗ ꯑꯁ ꯀꯩ ꯊꯣꯂꯛꯇ꯭ꯔꯦ ꯀ꯭ꯔꯤꯝ ꯍꯣꯏ ꯀ꯭ꯔꯤꯝ ꯑꯉꯧꯕꯗꯨ ꯃꯥꯒ ꯃꯤꯛꯁ ꯇꯧꯔꯒ ꯇꯧꯗꯣꯏꯅꯦꯕ ꯎꯝ ꯑꯗꯨꯅꯦ ꯑꯠ ꯗꯨ ꯑꯗꯨꯗꯨ ꯋꯥꯟ ꯂꯤꯇꯔ ꯂꯧꯔꯛꯑꯣ ꯃꯣꯏ ꯌꯣꯜꯂꯤ
ꯑꯥ ꯍꯣꯏ ꯍꯣꯏ ꯌꯥꯔꯦ ꯌꯥꯔꯦ
ꯑꯗꯨꯗꯨꯒ ꯂꯧꯔꯛꯑꯒ ꯑꯇꯩꯗꯤ ꯀꯔꯤ ꯋꯥꯠꯂꯤ ꯑꯥ ꯑꯥ ꯑꯗꯨꯖꯤꯡꯗꯨꯅ ꯌꯥꯔꯅꯤꯗ ꯁꯥꯕꯒꯤ ꯃꯄꯣꯠ ꯃꯆꯩꯖꯤꯡꯒꯤ ꯑꯣꯏꯅꯗꯤ
ꯑꯗꯣ ꯀꯦꯛ ꯁꯥꯔꯤ ꯌꯣꯜꯂꯤ ꯃꯤꯖꯤꯡꯗꯨ ꯄꯩꯁꯥꯕꯨ ꯇꯣꯡꯖꯥꯠꯂ ꯈꯪꯗꯦꯅꯦ ꯂꯧꯔꯤꯕ ꯃꯆꯟ ꯄꯣꯠꯆꯟ ꯃꯌꯥꯝꯖꯤꯒ ꯏꯁ
ꯇꯣꯡꯗꯅꯕꯨ ꯇꯧꯔꯤꯅꯤ ꯀꯩꯅꯣ ꯑꯦ
ꯍꯣꯏ ꯑꯗꯨꯕꯨꯗꯤ ꯆꯨꯝꯕ ꯑꯗꯨꯗꯅꯦ ꯑꯁ ꯃꯌꯥꯝꯖꯦ ꯌꯦꯡꯉꯣ ꯀꯦꯛ ꯑꯝ ꯀꯦꯛ ꯀꯦꯛ ꯑꯃ ꯁꯥꯕꯖꯦ ꯌꯥꯝꯗ꯭ꯔꯞ ꯄꯨꯡ ꯀꯌꯥꯃꯨꯛꯀ ꯆꯪꯅꯒꯦ
ꯑꯥ ꯀꯦꯛ ꯁꯥꯕꯖꯦ ꯌꯥꯝꯗ꯭ꯔꯕꯗ ꯄꯨꯡ ꯄꯨꯡ ꯑꯃ ꯃꯈꯥꯏꯕꯨꯛꯇꯤ ꯑꯗꯨꯝ ꯆꯪꯉꯤꯗ ꯑꯃ ꯃꯈꯥꯏ ꯆꯪꯉꯦ ꯍꯥꯏꯕꯩ ꯃꯔꯝꯗꯤꯅꯦ ꯑꯃ ꯃꯈꯥꯏ ꯅꯠꯇꯦ ꯑꯠ ꯑꯅꯤꯕꯨ ꯑꯗꯨꯝ ꯆꯪꯉꯦꯗ ꯀꯩꯒꯤꯅꯣ ꯍꯥꯏꯗꯤ ꯎꯝ ꯀꯦꯁꯦ ꯑꯈꯣꯏꯒꯤ ꯉꯁꯥꯏ ꯑꯩꯅ ꯃꯣꯏꯗꯥ ꯂꯧꯔꯣ ꯍꯥꯏꯗꯣ ꯃꯣꯏꯗꯥꯖꯤꯒ ꯑꯈꯣꯏꯒꯤ ꯑꯍꯥꯟꯕꯗ ꯌꯦꯔꯨꯝꯁꯦ ꯍꯥꯟꯅ ꯌꯦꯔꯨꯝꯖꯦ ꯍꯥꯟꯅ ꯌꯦꯔꯨꯝ ꯑꯥ ꯋꯥꯏꯠ ꯌꯣꯛꯁꯦ ꯑꯉꯧ ꯕ ꯌꯦꯔꯨꯝ ꯃꯥꯒꯤ ꯃꯃꯨꯠ ꯅꯠꯇꯕꯗꯣ ꯑꯗꯨꯖꯦ ꯀꯣꯟ ꯑꯃꯗ ꯍꯥꯏ ꯑꯥ ꯑꯗꯨꯗꯣ ꯀꯣꯜ ꯑꯃꯗ ꯍꯩꯗꯣꯛꯄꯤꯔꯅꯤ ꯑꯗꯨꯒ ꯎꯝ ꯃꯥꯏ ꯃꯃꯨꯠꯁꯤꯅ ꯀꯣꯟ ꯑꯃꯗ ꯑꯃꯨꯛ ꯇꯣꯡꯉꯥꯟ ꯊꯝꯃꯅꯤꯗꯅꯥ
ꯑꯥ
ꯑꯗꯨꯒ ꯒ꯭ꯔꯥꯏꯟꯗ꯭ꯔꯖꯤꯅ ꯇꯛꯈꯥꯏꯗꯨꯏꯅꯦꯕ ꯍꯧꯖꯤꯛꯀꯤ ꯋꯥꯏꯠ ꯌꯣꯛꯁꯦ ꯇꯛꯈꯥꯏꯔ ꯀꯥꯟꯗ ꯀ꯭ꯔꯤꯝꯒꯤ ꯇꯥꯏꯞꯇ ꯂꯣꯏꯅ ꯑꯣꯟꯖꯜꯂꯛꯇꯨꯢꯅꯦ ꯐꯖꯅ ꯇꯛꯈꯥꯏꯔꯀꯥꯟꯗ ꯎꯝ ꯇꯛꯈꯥꯏꯔ ꯃꯇꯨꯡꯁꯤꯗ ꯉꯁꯥꯏꯒꯤ ꯑ ꯃꯣꯏꯗꯥꯖꯦ
ꯑꯥ
ꯃꯣꯏꯗꯥꯖꯦ ꯍꯥꯞꯆꯜꯂꯒ ꯑꯃꯨꯛ ꯇꯛꯈꯥꯏꯗꯣꯏꯕ ꯒ꯭ꯔꯥꯏꯟꯗ꯭ꯔꯁꯤꯗ ꯈꯔ ꯈꯔ ꯈꯔ ꯈꯔ ꯁꯨꯝ ꯁꯨꯝ ꯁꯨꯝ ꯍꯥꯞꯇꯨꯏꯅꯦꯕꯀꯣ ꯑꯗꯨꯒ ꯑꯈꯣꯏꯅ ꯆꯤꯅꯤꯗꯣ ꯉꯁꯥꯏꯒꯤ ꯆꯤꯅꯤꯁꯦ ꯒ꯭ꯔꯥꯏꯟꯗ꯭ꯔ ꯑꯩꯈꯣꯏꯒꯤ ꯑꯗꯨꯝ ꯃꯣꯔꯣꯛꯀꯥ ꯇꯛꯈꯥꯏꯅꯕ ꯒ꯭ꯔꯥꯏꯟꯗ꯭ꯔꯗꯣ
ꯎꯝ
ꯑꯗꯨꯖꯤꯗ ꯄꯥꯎꯗ꯭ꯔ ꯆꯤꯅꯤꯖꯦ ꯄꯥꯎꯗ꯭ꯔ ꯑꯣꯜꯍꯜꯂꯒ ꯊꯝꯈ꯭ꯔꯗꯣꯏꯅꯦ ꯍꯥꯟꯅ ꯇꯛꯈꯥꯏꯔꯒ ꯑꯗꯨꯒ ꯍꯧꯖꯤꯛ ꯒꯤ ꯃꯣꯏꯗꯥꯖꯦ ꯈꯔ ꯈꯔ ꯍꯥꯞꯄꯖꯥꯗ ꯆꯤꯅꯤꯖꯤꯁꯨ ꯑꯗꯨꯝ ꯈꯔ ꯈꯔ ꯈꯔ ꯈꯔ ꯍꯥꯞꯇꯣꯏꯅꯦꯕ
ꯑꯣ
ꯑꯗꯨꯒ ꯑꯗꯨꯃꯥꯏꯅ ꯈꯔ ꯈꯔ ꯍꯥꯞꯇꯣꯏꯅꯦ ꯑꯗꯨꯒ ꯉꯁꯥꯏꯒꯤ ꯌꯦꯔꯨꯝ ꯃꯃꯨꯠ ꯂꯧꯊꯣꯛꯈꯤꯕꯗꯣ
ꯎꯝ
ꯑꯗꯨꯗꯨꯁꯨ ꯃꯃꯨꯠꯁꯤꯁꯨ ꯇꯣꯉꯥꯟ ꯅ ꯑꯃꯨꯛ ꯀꯣꯟ ꯑꯃꯗ ꯉꯁꯥꯏꯒꯤ ꯑꯉꯧ ꯌꯦꯔꯨꯝꯒꯤ ꯑꯉꯧꯕꯗꯨ ꯇꯛꯈꯥꯏꯒꯤꯕ ꯑꯥ ꯒ꯭ꯔꯥꯏꯟꯗ꯭ꯔ ꯇꯧꯈꯤꯕ ꯑꯗꯨꯃꯥꯏꯅ ꯑꯃꯨꯛ ꯇꯧꯔꯒ ꯃꯥꯁꯨ ꯀ꯭ꯔꯤꯃꯤꯒꯤ ꯇꯥꯏꯞꯇ ꯑꯣꯜꯂꯛꯇꯣꯏꯅꯦꯕꯀꯣ
ꯑꯥ
ꯑꯗꯨ ꯑꯣꯜꯂꯛꯄꯁꯤꯁꯨ ꯑꯗꯨꯗꯨꯁꯨ ꯑꯃꯨꯛ ꯍꯥꯞꯆꯟꯗꯣꯏꯅꯦꯕ ꯉꯁꯥꯏꯒꯤ ꯀꯩꯅꯣꯗꯨꯗ
ꯑꯥꯥ
ꯃꯣꯏꯗꯥ ꯀꯩꯀꯥ ꯁꯨꯃꯥꯏꯅ ꯑꯃꯨꯛ ꯑꯣꯠꯄꯁꯤꯗ ꯒ꯭ꯔꯥꯏꯟꯗ꯭ꯔꯅ ꯑꯣꯠꯄꯁꯤꯗ
ꯍꯣꯏ
ꯑꯗꯨꯃꯥꯏꯅ ꯍꯥꯞꯆꯤꯜꯂꯅꯤ ꯑꯗꯨꯒ ꯆꯤꯅꯤꯒꯤ ꯃꯥꯒꯤ ꯆꯥꯡꯁꯦ ꯁꯨꯝ ꯁꯨꯝ ꯌꯦꯡꯉ ꯌꯦꯡꯉꯒ ꯌꯦꯡꯉ ꯌꯦꯡꯉꯒ ꯁꯨꯝ ꯍꯥꯞ ꯄꯥ ꯀꯥꯟꯁꯤꯗ ꯑꯩꯈꯣꯏꯒꯤ ꯍꯧꯖꯤꯛꯀꯤ ꯑ ꯀꯦꯛꯀꯤ ꯃꯄꯣꯠꯁꯦ ꯅꯪꯁꯨ ꯅꯪꯗꯕ ꯂꯥꯡꯁꯨ ꯂꯥꯡꯗꯕ ꯁꯨꯃꯥꯏꯅ ꯑꯣꯏꯔꯛꯇꯣꯏꯅꯦꯕ ꯑꯗꯨꯀꯥꯟꯗ ꯀꯩꯅꯣꯁꯨ ꯈ꯭ꯔꯥ ꯍꯥꯞꯄꯤꯗꯣꯏꯅꯤꯀꯣ ꯊꯥꯎꯁꯨ ꯈ꯭ꯔ ꯍꯥꯞꯄꯤꯗꯣꯏꯅꯦ ꯑꯗꯨ ꯗꯤ ꯊꯥꯎꯗꯤ ꯑꯩꯈꯣꯏꯅ ꯑꯗꯨꯝ ꯑꯆꯥꯊꯥꯎ ꯍꯥꯞꯄꯁꯨ ꯌꯥꯔꯦ ꯑꯗꯨꯒ ꯔꯤꯐꯥꯏꯟ ꯑꯣꯏꯜ ꯍꯥꯞ ꯄꯁꯨ ꯌꯥꯔꯦ ꯊꯥꯎ ꯑꯃ ꯍꯦꯛꯇ ꯍꯥꯞꯄ ꯌꯥꯏ ꯑꯗꯨꯒ ꯑꯗꯨꯃꯥꯏꯅ ꯍꯥꯞꯄꯒ ꯐꯖꯅ ꯍꯧꯖꯤꯛꯀꯤ ꯅꯪꯅꯪ ꯂꯥꯎꯍꯜꯂꯅꯤ ꯑꯗꯨꯒ ꯀꯣꯟꯁꯤꯗ ꯑꯩꯈꯣꯏꯅ ꯃꯥꯕꯨ ꯀꯥꯝꯈꯜ ꯃꯥꯕꯨ ꯀꯦꯛ ꯁꯦꯝꯗꯧꯕ ꯀꯣꯟꯖꯤꯗ ꯍꯥꯞꯆꯤꯟꯕꯤ ꯒ꯭ꯔꯥꯅꯤꯗꯅ
ꯎꯝ
ꯑꯗꯨꯒ ꯐꯣꯔꯇꯤ ꯃꯤꯅꯠꯁꯇꯤ ꯑꯣꯚꯦꯜꯗ ꯊꯝꯗꯣꯏꯅꯦꯕ
ꯎꯝ ꯑꯗꯨꯗꯤ ꯈꯨꯠꯁꯦ ꯑꯗꯨꯝ ꯈꯔ ꯐꯖꯅ ꯆꯪꯕꯖꯥꯠꯅꯤꯅꯦ
ꯆꯪꯉꯦ ꯑꯗꯨꯒ ꯐꯣꯔꯇꯤ ꯃꯤꯅꯠꯁꯤꯗꯅꯦ ꯐꯣꯔꯇꯤ ꯃꯤꯅꯠꯁꯦ ꯃꯥꯒꯤ ꯃꯩꯁꯦ ꯃꯥꯒꯤ ꯆꯥꯡ ꯎꯝ ꯎꯝ ꯂꯣ ꯐ꯭ꯂꯦꯝꯗ ꯊꯝꯃꯒ ꯑꯗꯨꯃꯥꯏꯅ ꯐꯣꯔꯇꯤ ꯃꯤꯅꯠꯁꯦ ꯊꯝꯕꯤꯔꯀꯥꯟꯗ ꯀꯦꯛꯁꯦ ꯑꯣꯜꯂꯛꯑꯅꯤꯕ
ꯎꯝ
ꯁꯨꯃꯥꯏꯅ ꯀꯦꯛꯁꯦ ꯑꯣꯜꯂꯛꯑ ꯃꯇꯨꯡꯗ ꯏꯪꯍꯟꯕꯤꯔꯅꯤ ꯏꯪꯍꯜꯂ ꯃꯇꯨꯡꯗ ꯉꯁꯥꯏꯒꯤ ꯑꯩꯈꯣꯏꯅ ꯊꯥꯡ ꯇꯧꯔꯒ ꯃꯥꯒꯤ ꯃꯦꯆꯤꯟ ꯍꯥꯏꯗꯤ ꯑꯩꯈꯣꯏꯅ ꯔꯥꯎꯟ ꯔꯥꯎꯟ ꯀꯛꯄꯗꯨꯗ ꯆꯞ ꯃꯥꯟꯅꯕ ꯉꯝꯅꯕ ꯍꯥꯏꯅ ꯃꯥꯒꯤ ꯀꯦꯟꯒ ꯇꯧꯔꯒ ꯀꯛꯇꯣꯏꯅꯦ
ꯑꯗꯣ ꯅꯪꯒꯤ ꯂꯩꯕ꯭ꯔꯥ ꯑꯗꯨ ꯎꯪꯅꯕꯗꯣ
ꯂꯩꯌꯦ ꯑꯩ ꯑꯃ ꯕꯣꯜꯖꯦ ꯑꯗꯨ ꯂꯩꯕꯩꯅꯤ ꯉꯍꯥꯟꯅ ꯑꯩꯈꯣꯏ ꯆꯥꯔꯤꯗꯣ ꯍꯥꯏꯗꯤ ꯑꯩꯒꯤ ꯃꯄꯣ ꯃꯆꯩꯗꯣ ꯂꯩꯔꯛꯄꯒꯤ ꯇ꯭ꯔꯥꯏ ꯇꯧꯕꯅꯦꯕ ꯑꯩꯅ ꯃꯄꯣ ꯃꯆꯩ ꯑꯥ ꯃꯄꯣ ꯃꯆꯩꯗꯤ ꯂꯣꯏ ꯂꯩꯌꯦꯕ ꯀꯦꯛ ꯁꯥꯟꯅꯕ ꯒ꯭ꯔꯥꯏꯟꯇꯔꯒꯨꯝ ꯕ ꯑꯗꯒꯤ ꯃꯥꯒꯤ ꯀꯦꯛ ꯊꯝꯃꯒ ꯎꯡꯉꯥ ꯎꯡꯉꯥꯒ ꯀ꯭ꯔꯤꯝ ꯇꯩꯔꯛꯅꯉꯥꯏ ꯀꯤ ꯀꯩꯀꯥꯗꯣ ꯂꯣꯏ ꯂꯩꯌꯦꯕ ꯑꯗꯨꯃꯥꯏꯅ ꯀꯛꯄꯤꯗꯣꯏꯅꯦ
ꯎꯝ
ꯑꯗꯨꯃꯥꯏꯅ ꯀꯛꯄꯤꯔ ꯃꯇꯨꯡꯗ ꯉꯁꯥꯏꯒꯤ ꯊꯝꯃꯅꯤ ꯑꯗꯨꯒ ꯉꯁꯥꯏꯒꯤ ꯑꯩꯅ ꯍꯥꯏꯕꯗꯣ ꯃꯥꯒꯤ ꯀꯩꯅꯣꯗꯣ ꯎꯝ ꯀꯦꯋꯤ ꯑꯩꯅ ꯅꯪ ꯀꯦꯋꯤ ꯇꯧꯒꯦ ꯍꯥꯏꯕꯅꯦ ꯀꯦꯋꯤ ꯐ꯭ꯂꯦꯕꯔꯗꯣ ꯑꯃꯨꯛ ꯑ ꯁꯪꯒꯣꯝꯖꯤꯗ ꯇꯧꯔꯒ ꯁꯪꯒꯣꯝꯁꯤꯗ ꯑꯩꯅ ꯉꯁꯥꯏ ꯍꯥꯏꯕꯗ ꯑꯉꯧꯕ ꯑꯃꯉꯧꯕ ꯀ꯭ꯔꯤꯝ ꯍꯥꯏꯗꯣ ꯁꯪꯒꯣꯝꯅꯦꯕ ꯃꯥꯒꯤ ꯁꯪꯒꯣꯝꯗꯨꯒꯤ ꯃꯃꯤꯡꯗꯣ ꯁꯪꯒꯣꯝꯅ ꯑꯈꯣꯏꯒꯤ ꯅꯣꯔꯃꯦꯜ ꯁꯪꯒꯣꯝ ꯁꯟ ꯀꯤ ꯑꯁꯤꯒꯨꯝꯕ ꯃꯍꯤ ꯑꯔꯥꯡꯕ ꯅꯠꯇꯦꯕ ꯈꯣꯏꯒꯤ ꯀ꯭ꯔꯤꯝꯒꯤ ꯇꯥꯏꯞ ꯇꯧꯕ ꯌꯥꯝ ꯅꯪꯕ ꯑꯃꯅꯦꯕ
ꯃꯌꯣꯟ ꯅꯦꯁ ꯁꯥꯢꯕꯗ꯭ꯔꯣ
ꯅꯛꯇꯦꯗ ꯃꯌꯣꯟꯅꯤꯁꯇꯤ ꯇꯣꯡꯉꯥꯂꯤꯗ ꯃꯌꯣꯟꯅꯤꯁꯇꯤ ꯃꯤ ꯌꯦꯔꯨꯝ ꯑꯗꯒꯤ ꯌꯦꯔꯨꯝꯒꯤꯁꯨ ꯂꯩ ꯃꯈꯜ ꯃꯈꯜ ꯂꯩ ꯃꯌꯣꯅꯤꯁꯇꯨꯗꯤ ꯇꯣꯡꯉꯥꯜꯂꯦ
ꯑꯣ ꯍꯣꯏꯅꯦ ꯌꯥꯔꯦꯅꯦ ꯅꯪꯅ ꯐꯥꯗꯧꯗꯣ ꯑꯗꯨꯝ ꯍꯥꯏꯔꯣꯅꯦ ꯑꯩ ꯂꯧꯔꯛꯑꯒꯦ ꯄꯣꯠ ꯆꯩꯗꯣ
ꯀꯤꯔꯤ ꯁꯪꯒꯣꯝꯗꯨꯒꯅꯦ
ꯑꯥ
ꯑꯗꯨꯒ ꯍꯧꯖꯤꯛꯀꯤ ꯀꯦꯋꯤ ꯐ꯭ꯂꯦꯕꯔꯗꯨꯒ ꯃꯕꯥꯅꯤꯁꯦ ꯑꯃꯨꯛ ꯒ꯭ꯔꯥꯏꯟꯗꯔꯗ ꯇꯛꯈꯥꯏꯗꯣꯏꯅꯦ ꯄꯨꯔꯥ ꯀ꯭ꯔꯤꯝ ꯑꯣꯜꯍꯟꯗꯣꯏꯅꯦꯕ
ꯑꯣ
ꯑꯗꯨꯃꯥꯏꯅ ꯀ꯭ꯔꯤꯝ ꯑꯣꯜꯂꯛꯀꯥꯟꯗ ꯀ꯭ꯔꯤꯝ ꯃꯥ ꯉꯁꯥꯏꯒꯤ ꯀꯦꯛꯇꯨ ꯀꯦꯛ ꯁꯥꯕꯗꯨꯗ ꯀꯦꯛꯇꯣ ꯊꯝꯃꯅꯤ ꯑꯍꯥꯟꯕꯗ ꯀ꯭ꯔꯤꯝ ꯈꯔ ꯍꯥꯟꯅ ꯄ꯭ꯂꯦꯠ ꯃꯈꯥꯒꯤꯗꯣ ꯇꯩꯔꯒ ꯃꯊꯛ ꯇꯨꯗ ꯀꯦꯛꯇꯨ ꯊꯝꯃꯒ ꯀꯦꯛ ꯃꯊꯛꯇꯨꯗ ꯑꯃꯨꯛ ꯀ꯭ꯔꯤꯝꯁꯦ ꯇꯩꯔꯒ ꯃꯊꯪ ꯃꯊꯪ ꯂꯥꯏꯌꯔ ꯂꯥꯏꯌꯔ ꯁꯦꯝꯃꯛ ꯇꯣꯏꯅꯦꯕ ꯑꯗꯨꯒ ꯃꯥꯏꯅ ꯂꯌꯔ ꯂꯌꯔ ꯁꯦꯃꯛꯑꯒ
ꯃꯠ ꯂꯌꯔꯁꯦ ꯑꯃ ꯍꯥꯞꯄꯅꯤ ꯑꯃꯗꯨꯒꯤ ꯃꯊꯛꯇ ꯀ꯭ꯔꯤꯝ ꯑꯃꯨꯛ ꯍꯥꯞꯄꯅꯤ ꯑ ꯑꯃꯨꯛ ꯀꯦꯛ ꯑꯃꯃꯨꯛ ꯍꯥꯞꯆꯜꯂꯒ ꯑꯗꯨꯒꯤ ꯃꯊꯛꯇ ꯂꯦꯌꯔ ꯑꯃꯃꯨꯛ ꯇꯩꯁꯜꯂꯅꯤ ꯀ꯭ꯔꯤꯝꯅ ꯑꯗꯨꯒ ꯑꯈꯣꯏꯒꯤ ꯄꯨꯟꯅ ꯂꯥꯏꯌꯔꯖꯤꯡꯗꯣ ꯇꯩꯕ ꯂꯣꯏꯔꯦ ꯍꯥꯏ ꯀꯥꯟꯗ ꯈꯣꯏꯒꯤ ꯀꯦꯛꯀꯤ ꯎꯝ ꯑꯄꯥꯛꯄ ꯑꯃ ꯂꯩꯌꯦꯕ ꯃꯣꯏꯁꯦ ꯂꯩꯇꯦꯝ ꯆꯞ ꯃꯥꯟꯅ ꯍꯟꯅꯕ ꯄꯥ ꯑꯗꯨꯗꯨꯅ ꯄꯥꯏꯔꯒ ꯎꯔꯨ ꯔꯨ ꯔꯨ ꯎꯪꯗꯣꯏꯅꯦꯕ ꯈꯦꯠꯇꯣꯛ ꯄꯥꯏ ꯇꯔꯦꯅꯦ ꯆꯥꯡ ꯃꯥꯟꯅꯗꯕꯁꯤꯡꯗꯣ
ꯎꯝ ꯀꯩꯅꯣꯁꯦ ꯀꯦꯛꯁꯦ ꯁꯥꯕ ꯂꯣꯏꯔꯦꯗꯅ ꯑꯗꯨꯗꯨꯒ ꯑꯗꯨꯝ ꯐ꯭ꯔꯤꯖ ꯐꯤꯁꯇ ꯍꯥꯞꯆꯟꯂꯒ ꯊꯝꯕ ꯌꯥꯏꯅꯀꯣ
ꯎꯝ ꯌꯥꯏ
ꯀꯦꯛꯁꯦ ꯁꯥꯔꯒ ꯆꯥꯕꯒ ꯏꯪꯉ ꯆꯥꯕ ꯀꯔꯝꯕ ꯍꯦꯟ ꯍꯥꯎꯒꯦ
ꯑꯦ ꯀꯦꯛꯇꯗꯤ ꯁꯥꯔ ꯆꯥꯕ ꯍꯥꯏꯕ ꯂꯩꯇꯦꯗ ꯏꯪ ꯏꯪ ꯂꯥꯎꯔ ꯆꯥ ꯑꯗꯨꯅ ꯍꯦꯟꯅ ꯍꯥꯎꯕꯅꯤꯗ ꯀꯦꯛꯇꯗꯤ ꯀꯦꯛ ꯑꯁꯥꯕꯗꯤ ꯃꯍꯤ ꯂꯣꯏ ꯂꯥꯡꯊꯣꯛꯈ꯭ꯔꯅꯤ ꯀ꯭ꯔꯤꯝꯖꯤꯡꯗꯣ ꯑꯝꯇ ꯅꯞꯄꯔꯣꯏꯌꯦ
ꯑꯣ ꯑꯩꯅ ꯈꯜꯂꯤꯁꯤꯅ ꯑꯈꯣꯏꯒꯤ ꯗꯨꯀꯥꯟꯗ ꯑꯃ ꯀꯦꯛ ꯑꯅ ꯑꯃ ꯌꯣꯟꯕꯗꯣ ꯈꯪꯉꯗ꯭ꯔꯥ ꯕꯦꯀꯔꯤꯅ ꯁꯥꯕꯗꯣ
ꯑꯗꯨꯒꯗꯤ ꯇꯣꯡꯉꯥꯂꯦ ꯃꯣꯏꯗꯤ ꯀ꯭ꯔꯤꯝ ꯇꯩꯕ ꯄꯣꯠ ꯅꯠꯇꯦꯗꯅ
ꯍꯣꯏ ꯑꯗꯨꯝꯕꯗꯨꯗꯤ ꯑꯗꯨꯝ ꯐꯣꯡꯐꯣꯡ ꯁꯥ